ꯁꯤꯕ
ꯅꯨꯡꯉꯥꯔꯤꯏ
ꯀꯔꯤ ꯇꯧꯔꯒ ꯅꯨꯡꯉꯥꯏꯔꯤꯔꯤꯅꯣ
ꯂꯩꯌꯣꯜꯂꯒ ꯂꯩꯌꯣꯜꯂꯒ ꯅꯨꯡꯉꯥꯏꯔꯤꯕ
ꯅꯪꯗꯤꯗ ꯌꯣꯜꯂꯒ ꯅꯨꯡꯉꯥꯏꯕ ꯃꯤ ꯑꯣꯏꯔꯦ
ꯃꯥꯅꯦ ꯂꯥꯏꯌꯣꯜꯂꯒ ꯅꯨꯡꯉꯥꯏꯔꯤꯕꯅꯤ
ꯑꯩꯁꯦ ꯄꯪꯉꯦ ꯉꯁꯥꯏꯅ ꯆ ꯉꯁꯦ ꯉꯥꯡꯥꯅꯤꯉꯥꯏꯗ ꯉꯥꯛꯑꯒ ꯑꯗꯨ ꯃꯣꯇ ꯊꯞꯐꯝꯗꯕꯤ ꯉꯥꯔꯤꯕꯨꯗꯤ ꯃꯨꯜꯂꯦꯕꯀꯣ
ꯎꯝ
ꯂꯣꯜꯂ ꯌꯥꯔꯦ ꯉꯥꯂꯗꯨꯗ ꯍꯥꯞꯄꯗ ꯋꯥꯔꯤ ꯆꯥꯛ ꯉꯥꯛꯇ ꯌꯥ
ꯉꯥ ꯍꯥꯎ ꯀꯌꯥꯔꯣꯏꯔꯣꯝꯗ
ꯏꯁꯤꯡ ꯉꯥ ꯍꯥꯞꯄ꯭ꯔꯗꯤ ꯀꯩꯅꯣꯅꯦ ꯍꯥꯎꯅꯕ
ꯑꯗꯨꯗꯤ ꯉꯥꯟꯗ꯭ꯔꯁꯨ ꯑꯗꯨꯝ ꯍꯥꯞꯄ ꯌꯥꯏ ꯑꯗꯨꯗꯤ
ꯌꯥꯏꯌꯦꯦ ꯑꯗꯣ ꯁꯣꯝꯗ ꯍꯥꯞꯅꯤꯡꯒ ꯑꯥꯁ ꯃꯇꯦꯛ ꯈꯥꯏ ꯈꯛꯇꯅꯤ ꯇꯀꯥꯕꯤꯗ ꯝ ꯍꯥꯞ ꯀꯦ
ꯍꯥꯄ ꯃꯥꯄꯃꯃ ꯍꯥꯄꯑꯦ ꯃꯄꯨ ꯃꯃꯥ ꯍꯥꯞꯄꯣ
ꯑꯐꯝꯗꯣ ꯂꯩꯇ꯭ꯔꯦ ꯑꯄꯐꯝꯗꯣ ꯂꯣꯏꯔꯦ ꯂꯩꯔꯗꯤꯛꯛꯇꯦ ꯍꯣꯏ
ꯑꯦꯁ ꯑꯦꯁ ꯑꯦꯁ
ꯉꯥꯏ ꯏꯔꯥꯡ ꯏꯔꯥꯡ ꯉꯥꯏꯔꯕ ꯏꯔꯥꯡ
ꯏꯔꯥꯡ ꯉ ꯍꯥꯏꯕ ꯅꯠꯇꯦ ꯉꯥꯔꯪꯕꯅꯦ
ꯏꯔꯥꯡ ꯍꯥꯏ ꯍꯣꯏ ꯍ ꯀꯣꯏꯗꯉꯣ ꯀꯣꯏꯗꯉꯥꯏ
ꯉꯔꯥꯡ ꯉꯔꯥꯡ ꯍꯥꯏꯗꯧꯕ
ꯑꯗꯨ ꯉꯔꯥꯡꯒꯔ ꯉꯥꯡ ꯍꯥꯏ ꯂꯩꯦ
ꯍꯥꯏꯅꯕꯅꯦ ꯑꯗꯣ ꯃꯣꯏ ꯍꯩꯇꯕꯩꯅꯦꯕ
ꯍꯣꯏ ꯑꯩꯗꯤ ꯑꯩꯈꯣꯏꯔꯣꯝꯗꯁꯨ ꯉꯔꯥꯡ ꯍꯥꯏꯕ ꯏꯔꯥꯡ ꯉꯥꯡꯉꯥꯏ ꯈꯪꯅꯗꯦ
ꯃꯣꯏꯅ ꯄꯥꯡꯊꯣꯟꯗ ꯊꯣꯟꯖꯜꯂꯤꯅꯦ ꯏꯔꯥꯡ ꯉꯥ ꯀꯥꯏꯅ ꯉꯥ ꯃꯌꯥꯝ ꯃꯌꯥꯝ ꯂꯛꯄꯗꯨꯗ ꯃꯣꯏꯅ ꯏꯔꯥꯡ ꯇꯧꯦꯅꯦ ꯏꯔꯥꯡ ꯉꯥ ꯊꯣꯂꯦꯅꯦ ꯈꯪꯕ꯭ꯔꯥ
ꯎꯝ
ꯍꯪꯕ꯭ꯔꯥ ꯃꯣꯏꯗꯤ ꯂꯛꯄꯗꯣ ꯒ꯭ꯔꯨꯝ ꯇꯧꯔꯒ ꯂꯛꯇ꯭ꯔꯣ ꯑꯗꯨꯗꯨꯒꯤ ꯃꯣꯏꯅ ꯏꯔꯥꯡ ꯆꯦꯜꯂꯦꯅ ꯏꯔꯥꯡꯒ ꯊꯣꯟꯖꯜꯂꯁꯦ
ꯑꯩ ꯃꯤ ꯃꯤ ꯃꯆꯥꯅꯤ ꯆꯥꯛꯂꯝꯥꯡꯃꯦ
ꯆꯥꯛ ꯆꯥꯃꯤ ꯃꯤꯗꯅ ꯈꯅꯥꯎꯗꯣ ꯄꯣꯝꯃꯒ ꯃꯥꯏ ꯀꯩꯅꯣ ꯇꯧꯖꯔꯅꯤ
ꯎ ꯀꯩꯅꯣ ꯁꯔꯖꯔꯤ ꯇꯧꯔꯒ ꯁꯔꯖꯔꯤ
ꯏ ꯑ
ꯇꯥꯏ ꯋꯥꯔ ꯅꯅꯦ ꯏꯔꯣꯃꯣ ꯈꯨꯠꯠꯇ ꯉꯥꯏꯗꯕꯗꯤ ꯆ ꯍꯥꯏꯔꯒꯕꯨꯗꯤ
ꯐꯖꯕꯩ ꯋꯥ ꯍꯥꯏꯕ ꯅꯠꯇꯦꯅꯦ ꯃꯤꯃꯤ ꯆꯥꯕꯗꯣ ꯐ ꯇ ꯍꯥꯏꯕꯅꯤꯅꯦ
ꯋꯦꯪꯗ
ꯑꯩꯅ ꯃꯟꯇ꯭ꯔ ꯀꯥꯞꯈꯤꯕꯅꯦ
ꯅꯝ ꯑꯣꯏꯔꯅꯤ ꯑꯣꯏꯔꯝꯅꯤ
ꯀꯥꯞꯈꯤꯕꯅꯦ ꯑꯩꯅ
ꯑꯩꯈꯣꯏꯒꯤ ꯍꯣꯁꯦꯜꯒꯤ ꯆꯥꯔꯖ ꯗꯦꯠ ꯋꯥꯟꯗꯩꯅ ꯁꯤꯊꯣꯛꯄꯤꯔꯔꯣꯏ ꯍꯥꯏ
ꯀꯩꯒꯤ
ꯄꯤꯗꯕꯅꯦ ꯑꯉꯥꯡꯗꯤ ꯀꯨꯏꯗꯐ ꯄꯤꯒꯦ ꯃꯃꯥꯡꯗꯤ ꯇꯛꯈꯥꯏ ꯑꯃ ꯄꯤꯗ
ꯑꯗꯨ ꯆꯥꯛ ꯄꯤꯗꯕꯗꯣ ꯄꯩꯁꯥ ꯂꯧꯔꯣꯏꯗꯣꯏ ꯅꯠꯇ꯭ꯔꯣ
ꯎꯝ ꯍꯧꯗ
ꯎꯝ ꯑꯗꯨꯅꯦꯕ ꯑꯗꯨꯁꯨ ꯂꯧꯒꯦ ꯍꯥꯏꯔꯗꯤ ꯃꯣꯏ ꯐꯨ ꯌꯥꯔꯦ ꯑꯗꯨꯁꯨ ꯂꯧꯒꯦ ꯍꯥꯏꯔꯗꯤ ꯃꯣꯏ ꯄꯨꯨ ꯌꯥꯔꯦ
ꯑꯉꯥꯡ ꯑꯃꯅ ꯑꯃꯨꯛ ꯀꯧꯔꯛꯑꯦ
ꯐꯤꯂꯝ ꯌꯦꯡꯕ ꯆꯠꯅꯤꯡꯉꯦ
ꯑꯗꯨꯕꯅꯤ
ꯐꯤꯂꯝ ꯌꯦꯡꯕ ꯆꯠꯅꯤꯡꯉꯦ ꯑꯦ ꯑꯦ ꯈꯔ ꯃꯊꯛꯋꯥꯏꯗ ꯐꯝꯅꯤꯡꯉꯦ
ꯎꯝ ꯉꯍꯥꯡ ꯃꯥꯡ ꯍꯃꯠ ꯄꯥꯟꯕ
ꯍꯥꯏꯗꯤ ꯐꯣꯔꯠ ꯐꯣꯔꯠꯅ ꯅꯠꯇ꯭ꯔꯒ ꯑꯗꯨꯝ ꯐꯣꯔ ꯐꯥꯏꯚ ꯔꯣꯗꯣ ꯑꯗꯨꯗ ꯑꯗꯨꯝ ꯌꯥꯔꯦ
ꯎꯝ ꯑꯗꯣ ꯇꯤꯀꯦꯠꯇꯨꯁꯨ ꯑꯣꯟꯂꯥꯏꯟ ꯇꯧꯗꯕꯤꯗꯐꯝꯗꯔ ꯇꯧꯁꯩ
ꯑꯗꯨꯅ ꯍꯦꯟꯅ ꯐꯪꯉꯣꯏꯌꯦ
ꯀꯩꯒ
ꯐꯪꯉꯣꯏꯗꯣꯏꯅꯦ ꯑꯣꯟꯂꯥꯏꯗ ꯐꯔꯤꯅꯦ ꯑꯣꯟꯂꯥꯏꯗ ꯊꯨꯅ ꯀꯛꯄꯅ ꯐꯪꯗꯣꯏꯅꯦ
ꯑꯩ ꯉꯟꯇꯥ ꯆꯠꯄ ꯈꯗ ꯉꯁꯤ ꯑꯃ ꯆꯠꯂꯝꯃꯒ ꯍꯌꯦꯡ ꯂꯧꯔ
ꯑꯗꯨꯗꯤ ꯅꯪꯅ ꯍꯌꯦꯡ ꯌꯦꯡꯒꯦ ꯍꯥꯏꯇꯥꯥꯔꯗꯤ ꯉꯁꯤꯗꯣ ꯆꯠꯂꯨ ꯇꯥꯕ
ꯏꯒꯘꯁ
ꯑꯅꯤꯗꯤ ꯀꯅꯥꯅ ꯉꯝꯗꯣꯔꯤꯒꯦ ꯂꯥꯞꯅ ꯂꯥꯛꯀꯗꯣꯏꯔꯤ ꯍꯠ ꯍꯟꯗ ꯑꯗꯨꯝ ꯆꯠꯀꯗ꯭ꯔꯣ ꯉꯧꯕ ꯑꯗꯨꯗꯤ ꯅꯪꯅ ꯇꯤꯀꯦꯠꯇ ꯀꯛꯑꯝꯃꯣ ꯆꯠꯄ ꯅꯨꯃꯤꯠꯇꯨꯗ ꯑꯩ ꯂꯥꯛꯑꯒꯦ
ꯁꯟ ꯑꯥꯏꯇꯦꯝ ꯀꯗ ꯌꯥꯔ
ꯑꯗꯨꯅꯥꯏꯖꯦ
ꯎꯝ
ꯀꯩ ꯐꯤꯂꯝ ꯀꯥꯞꯄꯤ ꯍꯥꯏꯒꯦ ꯀ꯭ꯌꯨꯃꯤꯛꯁꯇꯣ ꯑꯅꯧꯕ ꯑꯗꯨꯝꯕꯨꯗꯤ ꯊꯥꯒꯠꯂꯛꯄꯅꯦ ꯃꯣꯏꯒꯤ ꯑꯣꯞꯁꯦꯁꯟꯗꯣ ꯌꯦꯡꯗꯤ ꯌꯦꯡꯅꯤꯡꯕꯅꯦ ꯑꯗꯣ ꯌꯦꯡꯅꯤꯡꯕ꯭ꯔꯥ ꯅꯪꯖꯥ ꯀꯥꯞꯄꯅꯦ ꯑꯗꯨꯗꯣ ꯍꯧꯖꯤꯛ ꯀꯥꯞꯄꯤꯕ ꯈꯪꯗꯦ
ꯑꯣꯟꯂꯥꯏꯟꯗ ꯌꯦꯡꯕꯗꯤ ꯌꯥꯗ꯭ꯔꯣ ꯐ꯭ꯔꯤꯗ
ꯅꯦꯠꯐ꯭ꯂꯤꯛꯁꯇ ꯐꯪꯉꯝꯒꯗ꯭ꯔꯥ ꯑꯇꯩꯗꯗꯤ ꯈꯪꯗꯦ ꯑꯃ ꯃꯥꯒꯤ ꯃꯇ ꯇꯧꯗꯣ ꯅ ꯅꯣꯏ ꯅꯨ ꯇꯧꯕꯅꯣ
ꯅ ꯅ ꯑ ꯍꯧꯁꯨꯃꯥꯏꯅ ꯇꯧꯗꯤ ꯑꯁ ꯑꯩꯩꯅ ꯉ ꯇꯧꯕ ꯑꯣꯏꯗꯤ ꯎꯝ ꯐꯔꯛꯀꯅꯤ
ꯄꯨꯔꯛꯀꯅꯤ ꯀꯅꯥꯅꯣ ꯄꯨꯔꯛꯇꯛꯇꯣꯏꯅꯣ
ꯑꯣ ꯂ ꯍꯥꯏꯅꯦ ꯑꯩꯈꯣꯏ ꯁꯤꯗ ꯂꯥꯏꯅꯃꯪꯕꯣꯏꯗꯤ ꯇꯧꯔꯣꯏꯗ꯭ꯔꯣ
ꯍꯍꯍ
ꯍꯦꯃꯟ ꯅꯪꯅ ꯑꯗꯨꯃꯥꯏꯅ ꯇꯧꯔꯗꯤ ꯃꯟ ꯃꯆꯤꯟ ꯐꯝꯂꯣ ꯐꯝꯂꯣ ꯃꯦꯃꯥꯟꯅ
ꯑꯩ ꯇꯧꯔꯛꯀꯦ ꯑꯩ ꯑꯦꯛꯇꯤꯡꯗꯣ ꯍꯩꯅꯤ ꯃꯥꯒꯤ
ꯑꯍꯨꯝ
ꯃꯥꯒꯤ ꯑꯦꯛꯇꯤꯡꯗꯣ ꯍꯩꯅꯤ ꯑ ꯅꯨꯄꯥꯗꯣ ꯂꯥꯁꯇ ꯁꯤꯕꯅꯦꯕ
ꯎꯝ ꯌꯦꯠ
ꯃꯥꯅ ꯊꯑꯣꯏꯅ ꯅꯨꯄꯤꯗꯣ ꯃꯥꯅ ꯄꯥꯝꯕꯒꯤꯅꯦꯕ ꯃꯥꯅ ꯅꯨꯄꯤꯗꯨꯗ ꯃꯥ ꯉꯥꯎꯍꯜꯂꯣꯅ ꯍꯥꯏꯔ ꯀꯥꯟꯗ ꯑꯃꯨꯛ ꯃꯥꯅ ꯑꯃꯨꯛ ꯑꯇꯣꯞꯄꯗ ꯑꯃꯨꯛ ꯌꯦꯡꯉꯛ ꯑꯩꯗꯣ
ꯑꯨ ꯃꯦꯝ ꯍꯗ ꯕꯌꯥꯕꯔꯚ ꯊꯥꯖꯕ ꯌꯥꯗ꯭ꯔꯦ ꯂꯝꯗꯝꯁꯤꯗ ꯍꯥꯏꯗꯣ
ꯑ ꯅꯨꯄꯤꯗ ꯍꯥꯠꯇꯣꯛꯏꯗꯨꯅꯤ ꯅꯨꯄꯤꯗꯨ
ꯄꯦꯅꯤ
ꯄꯦꯂꯤꯅꯤ
ꯋꯤꯁ ꯅꯤꯕꯗ ꯃꯥ ꯁꯤꯕꯗ ꯂꯥꯁꯇ ꯈꯥꯡꯉꯝꯗꯨꯗ ꯅꯨꯄꯤ ꯑꯃꯗꯨꯅ ꯌꯥꯝꯅ ꯅꯨꯡꯁꯤꯖꯉꯛꯄꯗꯨꯗ
ꯇꯧꯕ ꯌꯥꯠꯅꯦ ꯃꯤꯁꯤꯡꯁꯦ ꯅꯨꯡꯁꯤꯁꯜꯂꯗꯤ ꯍꯌꯦꯡꯗꯕꯁꯦ
ꯍꯣꯏ
ꯎꯝ ꯑꯩ ꯑꯣꯏꯔꯁꯨ ꯃꯤ ꯑꯣꯏꯔꯁꯨ ꯃ ꯑꯗꯨꯝ ꯇꯧꯅꯦꯕ ꯑꯗꯨ ꯗꯣ ꯑꯗꯣ ꯑꯅꯤꯁꯨ ꯅꯪ ꯃꯤ꯭ꯇꯦꯜ ꯑꯣꯏꯔꯗꯤ ꯀꯥꯏꯗꯕꯀꯣ
ꯎꯝ
ꯎ ꯑꯃꯟꯇꯗꯒꯤ ꯑꯣꯏꯅ
ꯌꯥꯗꯦ ꯌꯥꯗꯦ
ꯑꯦ ꯁꯥ ꯍꯥꯏꯕꯤ ꯅꯪ ꯇꯥꯕ꯭ꯔ
ꯇꯥꯏ
ꯅꯪꯈꯟ ꯇꯥꯕ꯭ꯔꯥ
ꯀꯔꯤ ꯋꯥꯍꯪꯅꯣꯗ ꯏꯕꯦꯝꯃ
ꯍꯃꯣ ꯈꯃꯣ ꯑꯩꯒ ꯋꯥꯍꯪꯆꯤ ꯄꯥꯎꯈꯨꯝ ꯄꯤꯌꯑꯣ ꯅꯠꯇꯦꯌꯦ ꯁꯦꯡꯅ ꯋꯥꯍꯪ ꯑꯝꯇ ꯍꯪꯖꯕꯅꯦ
ꯎꯝ ꯁꯨꯝꯗ ꯋꯥꯍꯪ ꯑꯝꯇ ꯍꯪꯖꯕ꯭ꯔꯣ
ꯑꯩꯅ ꯑꯩꯅ ꯁꯅ ꯇꯧꯈꯤꯅꯤ
ꯎꯝ ꯅꯪ ꯅ ꯉꯥꯡꯉꯩꯗꯨꯗꯤ ꯍꯩꯅꯕ꯭ꯔꯥ ꯑꯗꯨꯗꯤ
ꯍꯥꯏ ꯑꯩ ꯉꯥꯡꯉꯤꯅꯦ ꯍꯥꯏꯗꯤ ꯑꯩꯁꯤꯁꯨ ꯉꯥꯡꯉꯤꯁꯤ ꯁꯤ ꯂꯩꯅꯦꯩ
ꯎꯝ ꯑꯗꯨꯗꯤ ꯍꯩꯅꯔꯕ
ꯎꯝ
ꯑꯗꯨꯅ ꯍꯩꯅꯔꯒ ꯃꯗꯨꯅ ꯍꯩꯅꯗ꯭ꯔꯤ ꯀꯩꯒꯤ
ꯎ ꯌꯥꯝꯅ ꯕꯦꯕꯥꯔ ꯑꯣꯏꯃꯟꯕ꯭ꯔꯥ ꯑꯌꯥꯝꯁꯤ
ꯕꯦꯕꯥꯔ ꯍꯥꯏꯕꯁꯤ ꯀꯔꯤꯅꯣ
ꯕꯔ ꯕꯥꯥꯛ
ꯑꯦ ꯑꯗꯨꯃꯥꯏꯅ ꯍꯥꯏꯕ ꯌꯥꯗꯦ ꯕꯦꯕꯥꯔ ꯍꯥꯏꯕꯁꯤ ꯀꯔꯤꯅꯣ ꯕꯦꯕꯥꯔ
ꯕꯔ ꯕꯥꯔꯁꯦ ꯁꯤ ꯀꯔꯤ ꯍꯧꯥꯎꯅ ꯂꯣꯟꯆꯠ ꯍꯪꯕ
ꯎꯝ ꯍꯧꯪꯅ ꯂꯣꯟꯆꯠ ꯍꯥꯏꯅ ꯀꯔꯤ
ꯍ ꯃꯏ
ꯑꯣꯖꯥꯏꯦ ꯀꯣꯏꯁ ꯑꯣꯖꯥꯏ ꯀꯣꯏꯁꯟ ꯈꯨꯡꯪꯗꯨꯅꯦꯕ ꯍꯪꯉꯤꯁꯦ ꯃꯣꯏꯅ ꯀꯣꯏꯁꯟ ꯑꯃ ꯈꯣꯡ ꯀꯥꯟꯗ
ꯕꯩꯕꯥ ꯒꯥ ꯍꯥꯏꯗꯤ
ꯑ
ꯋꯥꯍꯪ ꯍꯥꯏꯗꯤ ꯋꯥꯍꯪꯗꯨꯒꯤ ꯑꯟꯁꯔ ꯄꯤꯕꯗ ꯑꯃꯨꯣꯗꯨꯅ ꯑꯃꯨꯛ ꯋꯥꯍꯪ ꯑꯣꯏꯍꯟꯕꯗꯣ
ꯍꯣꯏ ꯑꯗꯨꯗꯨꯅꯦ ꯇꯧꯔꯤ ꯆ ꯍꯦꯖꯤꯛ
ꯀꯂꯦ ꯄꯨ ꯀꯥ ꯃꯤꯆꯤꯑꯦ ꯍꯥꯏꯔꯛ
ꯀꯣꯛꯁꯤꯑ ꯍꯥꯏꯕ
ꯅꯪ ꯇꯨꯏꯁꯟ ꯇꯧꯕ꯭ꯔꯣ
ꯁꯦꯟ ꯇꯧꯔꯦ ꯂꯣꯏꯈꯔꯦ ꯄꯨꯡ ꯀꯩꯅꯣꯗ ꯇꯧꯔꯦ ꯃꯔꯤꯗꯒꯤꯅ ꯃꯉꯥ ꯃꯈꯥꯏꯗ ꯂꯣꯏꯈ꯭ꯔꯦꯗ ꯉꯟꯅ ꯇꯧꯈ꯭ꯔꯦ
ꯅꯪ ꯊꯝꯃ ꯃꯇꯨꯡ ꯐꯣꯅꯦ ꯌꯦꯪ ꯉꯦ
ꯎꯝ
ꯑꯂꯦ ꯑꯃ ꯑ ꯑꯉꯥꯡ ꯑꯃꯒ ꯃꯣꯏꯕꯨ ꯇꯦꯛ ꯈꯔ ꯁꯥꯟꯅꯔꯝꯕꯅꯦ
ꯎꯝ
ꯑꯗꯨ ꯋꯥꯔꯤꯌꯦ ꯑꯃꯨꯛ ꯑꯩꯅ ꯀꯩꯅꯣꯃꯧ ꯁꯥꯟꯅꯒꯠꯇ꯭ꯔꯤꯉꯥꯏ ꯅꯪꯅ ꯑꯃꯨꯛ ꯍꯥꯏꯔꯛꯑꯦꯗꯅ
ꯎꯝ ꯑꯗꯨꯒ ꯂꯣꯏꯔꯦ ꯀꯥꯏꯔꯣ
ꯍꯜꯂꯣ ꯃꯤꯃꯤ ꯆ ꯂꯣꯏꯗꯦ
ꯎꯝ ꯆꯥꯔꯗꯤ ꯂꯣꯏ ꯇꯥꯕ ꯆꯥꯔ ꯆꯥꯔ ꯊꯜꯂꯛꯀꯗ꯭ꯔꯥ
ꯑꯃ ꯂꯦꯁꯀꯤ ꯑꯩꯅ ꯈ꯭ꯋꯥꯏ ꯄꯤꯛꯏꯉꯥꯏꯗ ꯈꯜꯂꯛꯄ ꯗ꯭ꯔꯤꯝ ꯑꯃ ꯍꯥꯏꯔꯔꯥ
ꯎꯝ
ꯃꯅꯨꯡꯒꯤ ꯆꯥꯕ ꯂꯣꯏꯔꯒ ꯀꯣꯕꯔꯁꯤꯁꯨ ꯆꯥꯕ ꯌꯥꯔꯗꯤ ꯀꯌꯥꯝ
ꯌꯥꯝꯥꯡꯕꯣꯏꯗ꯭ꯔꯣ
ꯈꯂꯦꯁ ꯃꯖꯣ ꯑꯗ ꯌꯥꯝ
ꯀꯔꯤꯅꯣ ꯍꯥꯏꯁꯤꯕꯣ ꯑꯩꯁꯦ ꯑꯗꯨꯃꯛꯇꯤ ꯈꯜꯂꯛꯇꯦꯗ
ꯍꯥꯏꯥꯏ ꯇꯋꯥ
ꯃꯅꯨꯡꯁꯤ ꯆꯥꯕ ꯂꯣꯏꯔꯒ ꯃꯄꯥꯟꯗ ꯌꯦꯛꯄꯗꯨꯁꯨ ꯆꯥꯕꯔ ꯇ
ꯑ ꯅꯪ ꯈꯟꯒꯠꯇꯣꯏꯅꯦ
ꯕꯦꯃꯥꯏ ꯦꯝꯃꯥꯏ ꯕꯦꯝꯃ
ꯃꯥꯒꯤꯕꯤꯦꯝ ꯑꯃ ꯑꯣ ꯀꯥꯣ
ꯑꯣꯟꯅꯔꯦ ꯑꯣꯟꯅꯔꯦ ꯁꯃꯔꯦ
ꯀꯧꯔꯦ ꯅꯪ
ꯗꯗꯥ ꯍꯥꯂ ꯈꯗꯥꯑ ꯑꯁ ꯑꯩ ꯉꯝꯃꯔꯣꯏꯗ ꯖꯥ ꯑꯝꯇ ꯇꯧꯕꯤꯌꯣ ꯑꯩ ꯄꯥꯁꯋꯥꯔꯗ ꯍꯥꯏꯔꯛꯀꯦ
ꯀꯩꯅꯣ
ꯄꯖꯥ ꯄꯖꯥ ꯑꯗꯨꯗꯤꯏ ꯊꯥꯃꯒꯦꯀꯣ